ꯇꯥꯕꯔꯣ
ꯇꯥꯏ
ꯉꯁꯥꯏꯗꯨꯣ ꯑꯩꯒ ꯋꯥ ꯋꯥ ꯍꯥꯏꯔꯒ ꯍꯥꯏꯔꯒ ꯑꯃꯨꯛꯀ ꯆꯠꯈ꯭ꯔꯤꯅꯤ ꯑꯩ ꯈꯪꯉꯦꯕꯀꯣ ꯍꯥꯏꯗꯤ ꯅꯪ ꯅꯪ ꯂꯩꯥꯏꯔꯝꯃꯅꯤ ꯍꯥꯏꯅ ꯑꯩꯗꯤ ꯋꯥ ꯍꯥꯏꯕ ꯑꯗꯨ
ꯎꯝ
ꯍꯗꯅꯦ ꯑ ꯂꯥꯏꯕ ꯉꯝꯗꯣꯏꯦ ꯌꯥꯝ ꯁꯃꯟꯕꯒꯤ ꯑꯁꯦꯡꯕꯅꯤ
ꯑ ꯏꯔꯨ ꯏꯔꯨꯜꯖꯇꯁꯨ ꯑꯁ ꯁꯥꯕ ꯑꯃꯨꯛ ꯍꯦꯟꯖꯤꯜꯂꯛꯄꯅꯤꯅꯦ
ꯌꯥꯗꯦ ꯏꯔꯨꯕꯁꯨ ꯌꯥꯗꯦ ꯈꯥꯡꯕꯅ ꯀꯔꯤ ꯇꯧꯕꯒꯤꯔꯀꯣ
ꯍꯧꯖꯤꯛ ꯁꯤ ꯁꯝꯃꯔꯔꯕ ꯍꯥꯏꯕꯅꯤꯅ ꯁꯝꯃꯔ ꯑꯣꯏꯕꯅꯤꯅ ꯑꯗꯨꯝ ꯅꯣꯏꯗꯁꯨ ꯑꯩꯈꯣꯏꯗꯁꯨ ꯆꯞꯗꯤ ꯆꯝꯕꯅꯦ ꯑꯗꯨ ꯑꯣꯏꯔꯁꯨ ꯑꯩꯈꯣꯏ ꯁꯤꯗꯗꯤ ꯈꯤꯇꯪ ꯏꯪꯃꯗꯤ ꯍꯧꯖꯤꯛꯕꯨꯗꯤ ꯍꯧꯥꯎꯔꯦꯕꯀꯣ ꯍꯣꯔꯦꯟ ꯑꯩꯁꯨ ꯏꯔꯨꯒꯗꯕꯅꯦ ꯏꯔꯨꯁꯤꯔ ꯀꯦ ꯀꯩꯅꯣ ꯇꯧꯔꯒ ꯂꯩ
ꯑꯩꯈꯣꯏꯗꯨ ꯏꯔꯨꯁꯨ ꯌꯥꯔꯣꯏꯌꯦꯕ ꯍꯥꯏꯕꯗꯤ ꯌꯥꯝ ꯁꯥꯃꯟꯕꯒꯤꯀꯣ ꯅꯨꯃꯤ ꯑꯃꯨꯛꯀ ꯉ ꯁꯤ ꯁꯥꯔꯦ ꯑꯃꯨꯛꯀ ꯍꯥꯎ ꯍꯌꯦꯡ ꯑꯃꯨꯛꯀ ꯁꯥꯗꯧꯔꯦ ꯑꯗꯨꯗ ꯇꯧꯕꯒꯤꯀꯣ ꯑꯗꯨ ꯍꯣꯏ ꯅꯣꯡꯗꯤ ꯈꯔ ꯈꯔꯗꯤ ꯏꯪꯉꯤꯕ
ꯎꯝ ꯅꯣꯏ ꯍꯧꯖꯤꯛ ꯍꯧꯖꯤꯛꯇꯤ ꯅꯣꯏ ꯁꯥꯔꯅꯤ ꯏꯔꯨꯕ ꯂꯣꯏꯔꯒ ꯁꯥꯔꯒ ꯍꯦꯟꯖꯤꯟꯕꯅꯤ ꯉꯥꯛꯇꯪ ꯅꯨꯡꯗꯥꯡ ꯅꯨꯡꯗꯥꯡ ꯑꯣꯏꯔꯝꯗꯣ ꯅꯨꯡꯗꯥꯡ ꯑꯣꯏꯏꯔꯝꯗꯅ ꯌꯦꯎꯕ ꯀꯩꯅꯣ ꯩ ꯃꯤ ꯈꯔꯗꯤꯁ ꯎ ꯑꯗꯨꯗꯅꯦ ꯁꯥꯕ ꯁꯥꯕ ꯁꯥꯕ ꯀꯥꯎꯕꯨ ꯀꯥꯟꯗ ꯈꯃꯣꯏꯅꯩ ꯏꯔꯨꯕ ꯀꯥꯟꯗ ꯏꯪꯉꯦ ꯍꯥꯏꯕꯗꯣ ꯄꯥꯛ ꯏꯪꯅꯕꯅꯦ ꯏꯔꯨ ꯑꯩꯈꯣꯏ ꯃꯇꯝ ꯈꯛꯇ ꯏꯪꯉꯒ ꯉꯍꯥꯛꯇꯪ ꯂꯩꯔꯗꯤ ꯁꯥꯕ ꯍꯦꯟꯖꯦꯜꯂꯛꯄꯅꯤꯅ
ꯍꯣꯏ ꯍꯣꯏ ꯍꯣꯏ ꯑꯗꯨꯒꯤꯅꯤ ꯆꯞ ꯃꯥꯟꯅꯩ ꯑꯗꯨꯒꯤꯅꯤ ꯌꯥꯗꯦꯕꯀꯣ ꯏꯁꯤꯡ ꯑꯔꯨꯁꯨ ꯏꯪꯉꯦ ꯍꯥꯏꯔꯒꯗꯤ ꯑꯃꯨꯛꯀ ꯁꯥꯒꯅꯤ
ꯎꯝ ꯑꯩꯁꯨꯣ ꯍꯣꯔꯦꯟ ꯇꯥꯃ ꯏꯔꯨꯕꯗ ꯑꯗꯨꯝ ꯍꯧꯖꯤꯛꯇꯤ ꯉꯜꯂꯤꯅ ꯑꯩꯈꯣꯏ ꯁ ꯑꯩꯈꯣꯏ ꯁꯨꯃꯥꯡꯗ ꯋꯀꯤꯡ ꯑꯣꯏꯅ ꯆꯠꯂꯒ ꯂꯩ
ꯑꯩꯈꯣꯏꯗꯤ ꯍꯧꯖꯤꯛꯁꯤꯦ ꯅꯨꯡꯁꯥꯕꯨꯗꯤ ꯊꯣꯛꯇꯤ ꯊꯣꯛꯇ꯭ꯔꯦꯕꯀꯣ
ꯑꯣ ꯌꯥꯝ ꯐꯩꯅꯦꯍꯦ ꯑꯗꯨꯗꯤ
ꯎꯝ ꯅꯨꯡꯁꯥ ꯌꯥꯝ ꯊꯣꯛꯇ꯭ꯔꯦ
ꯑꯩꯈꯣꯏꯗꯤ ꯅꯨꯡꯁꯥ ꯁꯥ ꯑꯃꯒ ꯁꯥꯈ꯭ꯔꯦ ꯉꯁꯥꯏ ꯉꯁꯥꯏꯗ ꯑꯃꯨꯛꯀ ꯏꯁꯤꯡ ꯀ ꯍꯥꯏꯁꯦ ꯅꯣꯡ ꯆꯨꯏꯦ ꯑꯗꯨꯕꯨ ꯍꯧꯖꯤꯛꯇꯛꯇ ꯑꯃꯨꯛꯀ ꯅꯨꯡꯁꯥ ꯁꯥꯈ꯭ꯔꯦ
ꯎꯝ ꯅꯣꯏꯁꯤ ꯅꯣꯏꯒꯤ ꯋꯦꯗꯔꯁꯨ ꯎꯝ ꯅꯣꯏꯒꯤ ꯋꯦꯗꯔꯁꯨ ꯇꯝꯕ ꯉꯝꯗꯕꯋ ꯔꯗꯨ ꯂꯩ ꯃꯥꯦ ꯑꯩꯈꯣꯏ ꯃꯅꯤꯄꯨꯔ ꯃꯅꯤꯄꯨꯔꯒ ꯆꯞ ꯃꯥꯟꯅꯩ ꯑꯩꯅ ꯑꯩꯈꯣꯏꯅꯣ ꯄꯁꯨꯝ ꯆꯠ ꯀꯦ ꯊꯕꯛ ꯆꯠꯀꯦ ꯍꯥꯏꯕꯒꯨꯝꯇ ꯅꯣꯡ ꯇꯥꯔꯛꯄꯒꯨꯝꯕ ꯅꯨꯡꯁꯥ ꯁꯥꯥꯕ ꯃꯜꯂꯁꯨ ꯆꯠꯄ ꯇꯟꯥꯟꯕ ꯅꯣꯡ ꯆꯨꯨꯔꯁꯨ ꯑꯃꯨꯛꯀ ꯇꯟꯥꯟꯕ ꯍꯥꯏꯕꯗꯤ ꯏꯁꯤꯡꯗꯣ ꯅꯣꯡꯗꯣ ꯀꯟꯅ ꯆꯨꯔꯗꯤ ꯏꯁꯤꯡꯗꯣ ꯑꯗꯨꯝ ꯆꯥꯎꯋꯦꯕꯀꯣ ꯑꯣ
ꯍꯣꯏ ꯑꯗꯨꯗꯤ ꯑꯩꯈꯣꯏꯒꯤꯐꯝꯁꯤꯕꯣ
ꯎꯝ
ꯌꯥꯝ ꯁꯥꯕꯀꯣ ꯁꯥꯔꯗꯤ ꯑꯗꯨꯒ ꯅꯣꯡ ꯆꯨꯔꯗꯤ ꯑꯃꯨꯛꯀ ꯏꯁꯤꯡ ꯆꯥꯎꯒꯅꯤ ꯏꯁꯤꯡ ꯆꯥꯎꯗꯤ ꯑꯃꯨꯛꯀ ꯑ ꯃꯤꯁꯤꯡꯁꯦ ꯑꯃꯨꯛꯀꯥꯎ ꯋꯥꯏꯑꯕ
ꯎꯝꯁꯤꯡ ꯏꯁꯤꯡꯖꯥꯎꯕ ꯒꯥꯟꯗꯁ ꯀꯥꯏꯔꯤꯒꯦ ꯊꯕꯛ ꯆꯠꯊꯣꯛ ꯆꯠꯁꯤꯟꯁꯨ ꯅꯨꯡꯉꯥꯏꯇꯕꯀꯣ ꯑꯗꯨꯒ ꯃꯤ ꯃꯤꯅ ꯗꯨꯀꯥꯟ ꯄꯣꯠ ꯆꯩꯒꯤ ꯀꯩꯅꯣ ꯌꯣꯟꯕꯁꯤꯡꯁꯨ ꯅꯨꯡꯉꯥꯏꯇꯦ ꯅꯣꯡ ꯆꯨꯕꯁꯦ ꯄꯥꯝꯗꯦ ꯍꯥꯏꯕꯅꯤ ꯑꯁ ꯅꯨꯡꯁꯥ ꯁꯥꯕ ꯀꯥꯟꯗꯗꯤ ꯅꯣꯡ ꯆꯨꯔꯛꯄꯗ ꯎꯝ ꯂꯝꯃꯨꯒ ꯂꯩꯅꯦ
ꯑꯗꯨꯃꯤ
ꯅꯨꯡꯁꯥ ꯅꯨꯡꯁꯥ ꯀꯥꯅꯍꯜꯂꯗꯤ ꯅꯣꯡ ꯅꯣꯡꯗ ꯑꯃꯨꯛꯀ ꯄꯥꯝꯕ
ꯇꯄꯣ
ꯅꯨꯡꯁꯥ ꯁꯥꯔꯗꯤ ꯀꯃꯥꯏꯅ ꯇꯧꯋꯦ ꯑꯗꯨꯒ ꯅꯨꯡꯁꯥ ꯁꯥꯗꯗꯤꯀꯣ ꯁꯥꯗꯗꯤ ꯅꯨꯡꯁꯥ ꯄꯤꯌꯣ ꯄꯄꯤꯌꯣ ꯑꯗꯨ ꯍꯥꯏꯌꯦ ꯅꯣꯡ ꯆꯨꯕꯗꯤ ꯁꯨꯔꯤ ꯍꯥꯏꯁꯤꯗ ꯑꯃꯨꯛꯀ ꯇꯧꯋꯦꯕ ꯑꯗꯒꯤꯅꯦ
ꯍꯣꯏ ꯅꯨꯡꯁꯥ ꯀꯜꯂ ꯑꯗꯨꯅ ꯅꯣꯡꯅꯤ ꯑꯗꯨꯝ ꯑꯃꯨꯛꯀ ꯄꯥꯝꯕ ꯅꯣꯡ ꯀꯥꯟ ꯃꯜꯂꯗꯤ ꯑꯃꯨꯛꯀ ꯅꯨꯡꯁꯥ ꯊꯣꯛꯑꯣ ꯍꯥꯏꯔꯅꯤ
ꯍꯧꯖꯤꯛꯇꯤ ꯁꯝꯃꯔꯁꯨ ꯁꯝꯃꯔꯁꯨ ꯑꯣꯏꯕꯅꯤꯅꯀꯣ ꯑꯁ ꯃꯇꯝ ꯂꯦꯟꯅꯤꯡꯉꯥꯏꯁꯨ ꯂꯩꯇꯕꯅꯤ ꯀꯩꯁꯨ ꯇꯧꯅꯤꯡꯉꯥꯏ ꯂꯩꯖꯅꯤ ꯅꯨꯃꯤ ꯁꯨꯨ ꯌꯥꯝ ꯁꯥꯡꯉꯦ ꯁꯥꯕꯁꯨ ꯍꯦꯟꯖꯤꯜꯂꯦ ꯑꯁ
ꯁꯥꯃꯅ ꯑꯕꯀ ꯍꯧꯖꯤꯛ
ꯉꯖꯤꯛꯁꯦ ꯀꯅꯥ ꯀꯅꯥ ꯕꯣꯜ ꯂꯩ ꯍꯥꯏꯕ
ꯈꯪꯗꯦꯗ ꯉꯁꯤꯗꯤ ꯑꯩ ꯌꯦꯡꯗꯗ ꯇꯜꯂꯤꯗ ꯑꯩꯗꯤ ꯉꯔꯥꯡꯒꯤ ꯇꯤꯝ ꯑꯃꯒ ꯆꯠꯈ꯭ꯔꯦꯕ ꯑꯗꯨꯒꯤ ꯌꯦꯡ ꯌꯦꯡꯅꯤꯡꯗ꯭ꯔꯤ
ꯃꯁꯤ ꯍꯖꯥꯔꯥ ꯇꯗꯧꯅꯦ ꯀꯩꯅꯣ
ꯍꯥꯥ
ꯃꯦꯠꯁꯁꯤ ꯑꯗꯨꯝ ꯐꯖꯔꯛꯀꯅꯤ ꯀꯩꯅꯣ ꯃꯦꯠꯁ ꯍꯧꯖꯤꯛꯇꯤ ꯀ꯭ꯣꯇꯥꯔ ꯐꯅꯦꯜ ꯀꯣꯇꯔ ꯐꯤꯅꯦ ꯌꯥꯎꯗꯕꯅꯤꯅꯦ ꯃꯣꯏꯁꯨ ꯐꯖꯅ ꯁꯅꯔꯝꯕꯅꯤ ꯀꯩꯅꯣ
ꯍꯣꯏ ꯍꯣꯏ ꯉꯔꯥꯡ ꯍꯣꯏ ꯉꯔꯥꯡꯁꯨꯀꯣ ꯖꯄꯥꯟꯒꯤ ꯃꯈꯣꯏꯁꯨ ꯌꯥꯝꯅ ꯅꯨꯡꯉꯥꯏꯅ ꯀ꯭ꯔꯤꯍꯔꯁꯤꯗ ꯃꯈꯣꯏꯁꯦ ꯌꯥꯝ ꯁ ꯅꯥꯕ ꯀ꯭ꯔꯤꯍꯁꯤꯅ ꯁꯤꯅꯥꯏꯌꯦꯕ ꯑꯗꯨꯒꯤ ꯃꯈꯣꯏꯒꯤ ꯃꯈꯣꯏꯒꯤ ꯂꯛ ꯍꯥꯏꯁꯤꯦ ꯂꯩꯇ꯭ꯔꯦ ꯑꯗꯨꯒ ꯑꯁꯦꯡꯕꯅꯤ
ꯎꯝ ꯑꯦ ꯃꯣꯏ ꯃꯊꯪꯗ ꯐꯖꯅ ꯇꯧꯅꯤ ꯀꯩꯅꯣ ꯃꯁꯨ ꯃꯁꯨ ꯁꯤꯃꯤ ꯐꯤꯅ ꯀꯣꯇꯔ ꯐꯤꯅꯔ ꯌꯥꯎꯕ ꯇꯤꯝ ꯑꯃꯅꯤꯅꯦ ꯀꯩꯅꯣ ꯑꯗꯨꯒ ꯃꯣꯏ ꯗꯤ ꯑꯩꯈꯣꯏ ꯀꯩꯅꯣ ꯑꯩꯈꯣꯏ ꯀꯟꯇꯅꯦꯟ ꯏꯆꯦꯜ ꯅꯣꯔ ꯏꯁ ꯍꯥꯏꯗꯗꯤ ꯁꯤꯒꯨꯝꯕ ꯇꯣꯔꯅꯃꯦꯟ ꯐꯨꯠꯕꯣꯜꯁꯤꯗꯤ ꯑꯗꯨꯝ ꯇꯥꯎꯕꯅꯤꯅ ꯀꯝꯄꯤꯇꯤꯇꯤꯞ ꯑꯃ ꯑꯣꯏꯕꯅꯤꯅꯀꯣ ꯆꯥꯟꯁ ꯂꯩꯅꯤ ꯀꯩꯅꯣ ꯅꯧꯃꯅ ꯇꯒꯣ ꯅꯧꯃꯅ ꯍꯣꯏ ꯏꯁꯤꯡꯁꯨ ꯑꯗꯨꯝ ꯐꯪꯅꯤ ꯀꯩꯅꯣ ꯏ ꯀ ꯑꯗꯨꯅꯦꯅꯁꯨ ꯕ꯭ꯔꯥꯖꯤꯜ ꯖꯔꯃꯅꯤꯅ ꯍꯟꯗꯛꯅ ꯍꯧꯖꯤꯛꯁꯤ ꯅꯃꯥꯔꯃꯤꯁꯤ ꯂꯩꯕꯒꯤ ꯐꯖꯩ ꯐꯖꯩ ꯍꯥꯏ ꯋꯥꯅꯤ
ꯑꯗꯨꯅꯦ ꯑꯗꯨꯅꯦ ꯃꯈꯣꯏꯁꯨ ꯑꯗꯨꯒꯤꯅꯤ ꯍꯥꯏꯔꯤꯁꯦ
ꯍꯧꯖꯤꯛ ꯍꯧꯖꯤꯛꯇꯤ ꯃꯣꯏ ꯍꯧꯖꯤꯛꯁꯦ ꯄ꯭ꯂꯦꯌꯔꯁꯦ ꯑꯐꯥꯎ ꯑꯐꯥꯎꯕ ꯊꯣꯛꯑꯦꯕꯀꯣ ꯑꯗꯨꯗ ꯃꯇꯝ ꯑꯃꯗꯗꯤ ꯑꯩꯈꯣꯏꯁꯨ ꯅꯩꯅꯌꯦꯅꯤꯗ ꯀꯩꯅꯣ ꯍꯟꯗꯛꯅ ꯍꯥꯏꯔ ꯍꯟꯗꯛꯅꯁꯤ ꯃꯤꯁꯤ ꯣꯗ ꯀꯩ ꯀꯩꯅꯣ ꯂꯩꯕ ꯐꯖꯩ ꯁꯨꯃꯥꯏꯅ ꯇꯧꯔꯦ ꯍꯥꯏꯕ ꯋꯥꯅꯤ ꯑꯗ ꯍꯧꯖꯤꯛꯁꯤꯗꯤ ꯑꯗꯨꯝ ꯐꯖꯅ ꯁꯥꯟꯅꯔꯛꯄ ꯍꯥꯏꯕꯁꯤꯗꯤ ꯂꯩꯗꯤ ꯂꯩꯌꯦꯕꯀꯣ ꯂꯩ ꯅꯠꯇꯦ ꯍꯥꯏꯕ ꯅꯠꯇꯦ ꯑꯗꯨ ꯑꯣꯏꯔꯁꯨ ꯃꯤꯗꯣ ꯎꯝ ꯁꯅꯥꯅꯕꯒꯤ ꯏꯁꯇꯥꯜꯗꯣ ꯑꯗꯨꯝ ꯑꯩꯈꯣꯏ ꯏꯁꯤꯡ ꯀꯟꯗꯅꯦꯁꯨ ꯑꯗꯨꯝ ꯌꯥꯔꯦ ꯀꯣꯔꯤꯌꯥ ꯖꯄꯥꯟ ꯐꯔꯤꯒꯅꯨ
ꯑꯗꯨꯕꯨꯅꯤ ꯃꯈꯣꯏꯒꯤ ꯃꯈꯣꯏꯒꯤ ꯁꯨ ꯐꯖ ꯐꯖꯕ ꯑꯃꯒꯁꯅꯥꯕ ꯍꯥꯏꯕ ꯂꯥꯛꯑꯦ ꯑꯗꯨꯕꯨ ꯅꯣꯡꯃꯗꯤ ꯍꯣꯏꯗ ꯍꯥꯏꯁꯤꯔꯥ ꯔꯤ ꯇꯌꯔꯒꯨꯝꯕ ꯆꯠꯀꯅꯦꯕꯀꯣ ꯑꯗꯨ ꯁꯨꯃꯥꯏꯅ ꯇ ꯑꯗꯨꯕꯨ ꯍꯧꯖꯤꯛ ꯍꯋꯥꯣꯏꯒꯤ ꯃꯐꯝꯅꯁꯨ ꯑꯃꯨꯛꯀ ꯀꯔꯤ ꯍꯥꯏꯁꯤꯔ ꯍꯧꯖꯤꯛ ꯍꯧꯖꯤꯛꯁꯨ ꯑꯃꯨꯛꯀ ꯊꯣꯛꯂꯛꯀꯅꯤꯕ
ꯎꯝ
ꯑꯗꯨꯒꯤ ꯃꯇꯝꯗ ꯑꯃꯨꯛ ꯉꯥꯏꯒꯗꯧꯕꯅꯤ ꯍꯧꯖꯤꯛꯕꯨ ꯖꯔꯃꯅꯤꯁꯨ ꯑꯃꯨꯛꯀ ꯆꯠꯈ꯭ꯔꯦꯕꯀꯣ ꯃꯈꯣꯏ ꯉꯝꯗꯦꯕ ꯉꯔꯥꯡꯗꯣ ꯉꯝꯗ꯭ꯔꯦꯕ ꯃꯈꯣꯏꯁꯨ ꯑꯦꯗꯚꯥꯟꯇꯦꯖ ꯂꯧꯕꯀꯣ ꯑꯗꯨꯒꯤꯅꯤ ꯍꯥꯏꯕꯗꯤ ꯃꯈꯣꯏ ꯔꯒꯋꯦꯒ ꯃꯈꯣꯏꯒ ꯁꯤꯟꯅꯌꯦꯕꯀꯣ ꯁꯤꯕ ꯃꯇꯝꯗ ꯗ ꯑꯩ ꯑꯩ ꯌꯦꯡꯕ ꯃꯇꯝꯗ ꯀꯣ ꯑꯩ ꯍꯥꯏꯔ ꯌꯦꯡꯕ ꯃꯇꯝꯗ ꯑꯩꯈꯣꯏꯅ ꯁꯅꯥꯕꯁꯦ ꯀꯔꯤ ꯍꯥꯏꯁꯤꯔꯥ ꯃꯈꯣꯏꯒꯤ ꯇꯤꯝꯗꯤ ꯑꯩꯈꯣꯏꯗꯤ ꯌꯥꯝꯦ ꯆꯥꯎꯕ ꯇꯤꯝꯅꯤ ꯑꯗꯨꯒ ꯑꯩꯈꯣꯏꯗꯤ ꯁꯨꯃꯥꯏꯅ ꯇꯧꯕ ꯃꯈꯣꯏꯒꯤ ꯋꯥꯈꯜꯗꯣꯕꯒ ꯂꯩꯔꯒ ꯅꯥꯕꯒꯤꯅꯤ ꯃꯈꯣꯏ ꯉꯝꯗꯕꯗꯣ
ꯎꯝ
ꯁꯦꯡꯕꯅꯦ ꯃꯈꯣꯏ ꯉꯝꯂ ꯑꯗꯨꯒꯤꯅꯦꯕ
ꯈꯪꯗ꯭ꯔꯦꯗ ꯍꯧꯖꯤꯛꯀꯥꯟꯁꯦ ꯃꯤ ꯃꯤ ꯈꯔꯅꯗꯤ ꯏꯒꯣ ꯄꯤꯅꯤꯡꯉꯥꯏꯒꯤ ꯇꯥꯏꯞꯇ ꯁꯥꯟꯅꯕ ꯃꯤ ꯈꯔꯅꯗꯤ ꯀꯥꯎꯟꯇ꯭ꯔꯤꯒꯤꯅꯤ ꯍꯥꯏꯅ ꯐꯅ ꯅ ꯁꯅꯕ ꯃꯤ ꯂꯩ ꯃꯤ ꯈ꯭ꯔꯅꯗꯤ ꯎꯝ ꯍꯣꯏ ꯍꯥꯏꯕꯗꯤ ꯍꯣꯏ ꯃꯤꯒꯤ ꯃꯍꯧꯁꯥꯅꯦ ꯍꯥ ꯑꯩꯈꯣꯏꯁꯨ ꯑꯩꯈꯣꯏꯁꯨ ꯂꯩꯗꯅ ꯍꯥꯏꯕꯗꯤ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
ꯃꯤ ꯐꯕ ꯂꯩꯕ ꯑꯦꯇꯤꯇ꯭ꯌꯨꯠ ꯁꯣ ꯇꯧꯕꯒꯨꯝꯕ ꯅꯠꯇ꯭ꯔꯒ ꯏꯒꯣꯒꯨꯝꯕ ꯁꯣ ꯇꯧꯕ ꯍꯥ ꯑ ꯇꯥꯛꯄ ꯃꯤ ꯂꯩꯗꯅ
ꯂꯥꯏꯌꯦ ꯂꯩꯌꯦ ꯑꯗꯨꯗꯤ
ꯃꯁꯥꯅ ꯑ ꯌꯦꯡꯕ ꯀꯥꯟꯗ ꯑꯩꯈꯣꯏꯗ ꯍꯦꯛ ꯃꯤ ꯃꯤ ꯑꯃꯅ ꯍꯦꯛ ꯃꯁꯥ ꯌꯦꯡꯕ ꯀꯥꯟꯗ ꯈꯤꯇꯪ ꯀꯛꯂꯒ ꯈꯤꯇꯪ ꯑ ꯑ ꯐꯥꯎꯕ ꯁꯥꯕꯗꯨ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
ꯑꯗꯨꯁꯨ ꯂꯩꯕꯅꯤ ꯑꯗꯨꯒ ꯑꯗꯨꯒꯤꯅꯤꯅꯦ ꯃꯤꯒꯤ ꯃꯍꯧꯁꯥ ꯃꯤꯒꯤ ꯅꯦꯆꯔꯅꯤꯗ ꯑꯗꯨꯕꯨꯗꯤ
ꯐꯤꯁ ꯍꯣꯏ ꯅꯦꯆꯔ ꯑꯗꯨꯕꯨ ꯈꯪꯗꯦ
ꯑꯈꯣꯏꯅꯤ
ꯀꯅꯥꯅ ꯉꯝꯒꯗ꯭ꯔꯥ ꯀꯣ ꯍꯣꯏ ꯀꯅꯥꯅ ꯉꯝꯒꯗ꯭ꯔꯥ ꯈꯪꯗꯦ ꯑꯗꯨꯕꯨ ꯑꯗꯨꯅꯤ
ꯒꯣꯜ ꯍꯥꯏꯁꯤꯗꯤ ꯀꯩꯅꯣ ꯃꯣꯏ ꯃꯇꯝ ꯃꯇꯝꯒꯤ ꯁꯅꯔꯛꯄꯗ ꯌꯦꯡ ꯌꯦꯡꯍꯧꯒꯗꯕꯅꯤ ꯀꯩꯅꯣ ꯍꯧꯖꯤꯛꯁꯦ ꯔꯣꯅꯦꯜꯗꯣ ꯃꯦꯁꯤ ꯁꯤꯁꯦ ꯅꯦꯝꯃꯥꯔ ꯃꯣꯏꯁꯦ ꯁꯅꯥꯕꯁꯦ ꯄꯥꯛ ꯎꯕ ꯐꯪꯔꯔꯣꯏ ꯑꯃꯨꯛꯀ ꯃꯣꯏꯁꯦ ꯂꯥꯁ ꯗꯥꯟꯁ ꯑꯣꯏꯕꯅꯤꯅ ꯑꯗꯨꯅ ꯕꯣꯜ ꯌꯦꯡ ꯃꯣꯏ ꯇꯣꯛꯈꯤꯕ ꯃꯇꯨꯡꯗ ꯕꯣꯜ ꯌꯦꯡꯕꯁꯦ ꯅꯨꯡꯉꯥꯏꯗ꯭ꯔꯥ ꯅꯨꯡꯉꯥꯏꯔꯣꯏꯗ꯭ꯔꯥ ꯍꯥꯏꯁꯤꯅꯤ
ꯅꯨꯡꯉꯥꯏꯔꯣꯏꯗ ꯑꯩ ꯈꯟꯕꯗꯤꯀꯣ ꯅꯨꯡꯉꯥꯏꯔꯣꯏꯕ
ꯎꯝ ꯑꯗꯨꯗꯒꯤ ꯎꯝ ꯑꯗꯨꯁꯤꯗꯤ ꯀꯩꯅꯣ ꯑꯁ ꯃꯦꯁꯤꯒ ꯔꯣꯅꯦꯜꯗꯣꯒ ꯁꯅꯥꯒꯅꯤ ꯍꯥꯏꯔꯒ ꯁꯥꯟꯅꯕ ꯀꯥꯟꯗ ꯁꯅꯥꯕ ꯂꯣꯏꯔꯀꯥꯟꯗ ꯃꯦꯁꯤ ꯐꯦꯟꯁꯀ ꯔꯣꯅꯥꯜꯗꯣ ꯐꯦꯟꯁꯀ ꯑꯗꯨꯝ ꯈꯠꯅꯩꯗꯅꯥ ꯑꯗꯨ ꯑꯗꯨꯒꯨꯝꯕꯗꯨꯅ ꯈꯤꯇꯪ ꯍꯥꯏꯕꯗꯤ ꯍꯣꯏ ꯎꯝ ꯃꯔꯝ ꯑꯃꯨꯗꯗꯤ ꯕꯣꯜꯗ ꯏꯟꯇꯔꯦꯁ ꯑꯃꯗꯤ ꯂꯩꯕꯅꯤꯀꯣ ꯍꯥꯏꯕꯗꯤ ꯑꯦ ꯑ ꯑꯁ ꯅꯣꯏ ꯅꯣꯏ ꯔꯣꯅꯦꯜꯗꯣ ꯐꯦꯟꯁꯀꯨꯝꯕꯗ ꯃꯤꯁꯤ ꯐꯦꯟꯁꯅ ꯑꯦ ꯅꯣꯏ ꯔꯣꯅꯦꯜꯗꯣꯗꯤ ꯁꯤꯅꯥꯕꯨ ꯍꯩꯁꯨ ꯍꯩ ꯐꯅ ꯁꯨꯃꯥꯏꯅ ꯇꯧꯔꯅꯨ ꯍꯥꯏꯔꯀꯥꯟꯗ ꯃꯤ ꯑꯃꯅꯁꯨ ꯑ ꯌꯦꯠꯅꯤꯡꯉꯥꯏ ꯈꯠꯍꯟꯅꯤꯡꯉꯥꯏ ꯍꯥꯏꯔꯒ ꯍꯥꯏꯗꯤ ꯂꯩꯗꯅ ꯈꯠꯅꯕ ꯍꯥꯏꯁꯦ ꯑ ꯑꯩꯈꯣꯏꯅ ꯚꯦꯁꯅꯦ ꯑꯩꯈꯣꯏꯅ ꯚꯦꯁꯅꯦ ꯍꯥꯏꯕꯗꯨ
ꯍꯣꯏ
ꯑꯗꯨꯗꯒꯤ ꯃꯣꯏꯁꯨ ꯕꯣꯜ ꯕꯣꯜ ꯌꯦꯡꯕ ꯍꯧꯔꯦꯗꯅ ꯕꯣꯜ ꯌꯦꯡꯉꯒ ꯑꯦꯍ ꯏꯁ ꯅꯍꯥꯟꯒꯤ ꯃꯦꯠꯁꯇꯨꯅ ꯅꯪꯅ ꯍꯥꯏꯕꯗꯨꯅꯤ ꯍꯟꯗꯛꯀꯤ ꯃꯦꯠꯁꯁꯤꯗꯤ ꯐꯅꯩꯅ ꯁꯥꯟꯅꯔꯅꯤ ꯍꯥꯏꯅ ꯁꯤꯃ ꯅꯣꯏꯅ ꯗꯨꯃꯥꯏꯅ ꯒꯣꯜ ꯆꯟꯕ ꯉꯝꯕ꯭ꯔꯣ ꯍꯥꯏꯕꯒꯨꯝꯕ ꯍꯥꯏ ꯏꯁꯤꯚꯦꯟꯁꯁꯦ ꯑꯃꯨꯛꯀ ꯇꯧꯔꯛꯄꯗꯣ ꯑꯗꯨꯒꯅꯦ ꯚꯦꯁ ꯑꯣꯏꯕ ꯍꯥꯏꯁꯦ
ꯑ ꯀꯩ ꯍꯥꯏꯁꯤꯔꯥ ꯃꯗꯨꯗꯤꯅꯦ ꯑꯩꯈꯣꯏꯒꯤ ꯋꯥꯔꯜ ꯀꯞꯀꯤ ꯅꯨꯡꯁꯤꯕ ꯍꯥꯏꯕꯗꯣ
ꯎꯝ ꯃꯤꯗ ꯃꯤꯅ ꯕꯦꯇꯤꯡ ꯇꯧꯅꯔꯒ ꯍꯥ ꯔꯣꯅꯥꯜꯗꯣ ꯐꯦꯟꯁꯈꯩꯅ ꯄꯩꯁꯥꯗꯨ ꯌꯦꯡꯉ ꯊꯥꯗꯕꯋꯥꯅꯦ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
ꯑꯗꯨꯅꯦ ꯕꯣꯗꯤ ꯑꯩꯡꯉꯟ ꯚꯤꯠ ꯑꯃ ꯍꯥꯏꯁꯦ ꯇꯔꯦꯁ ꯑꯃ ꯂꯩꯕ ꯍꯥꯏꯁꯦ
ꯑꯗꯣ ꯉꯔꯥꯡꯁꯨ ꯇꯧꯕ ꯃꯥꯜꯂꯦ ꯑꯩ ꯎꯑꯦ ꯑꯩ ꯑꯩꯒꯤ ꯋꯥꯆꯦꯞꯇꯀꯣ ꯄꯩꯁꯥ ꯄꯩꯁꯥ ꯀꯔꯤ ꯍꯥꯏꯁꯦ ꯌꯥꯝꯅ ꯃꯈꯣꯏꯁꯦ ꯊꯅꯥꯅꯕ ꯃꯥꯜꯂꯕ ꯑꯩꯈꯣꯏ ꯅꯥꯕꯁꯤꯀꯣ ꯑꯗꯨꯒ ꯈꯪꯗꯦ
ꯍꯣꯏ ꯆꯤꯡꯗ ꯂꯩꯔꯝ꯭ꯔꯗꯤ ꯑꯁ ꯍꯨꯏꯒ ꯀꯩꯅꯣ ꯇꯧꯁꯤꯜꯂꯒ ꯍꯥꯏꯥꯟ ꯇꯤꯡꯒ ꯇꯧꯁꯤꯜꯂꯒ ꯑꯁ ꯐꯖꯅ ꯇꯧꯒꯗꯕꯅꯤꯍꯦ
ꯑꯗꯨꯒꯤꯅꯤ ꯍꯧꯖꯤꯛꯇꯤ ꯏꯔꯥꯡꯒꯤ ꯃꯇꯝꯅꯤꯅꯀꯣ ꯑꯗꯨꯒꯤꯅꯤ ꯏꯔꯥꯡ ꯂꯥꯏꯇ꯭ꯔꯗꯤꯀꯣ ꯍꯥꯏꯕꯗꯤ ꯑ ꯑꯩꯈꯣꯏ ꯏꯔꯥꯡ ꯍꯥꯏꯗꯨꯅ ꯁꯨꯃꯥꯏꯅ ꯂꯩꯥꯏꯛꯗꯤ ꯌꯥꯝ ꯅꯨꯡꯉꯥꯏꯒꯅꯦꯕ ꯑꯗ ꯃꯈꯣꯏꯒꯤ ꯋꯥꯔꯜ ꯀꯞꯀꯤꯀꯣ ꯋꯥꯔꯜ ꯀꯞꯀꯤ